ꯂꯣ ꯇꯥꯕ꯭ꯔꯣ ꯀꯩꯗꯧꯔꯤꯅꯣ
ꯃꯥꯡꯒꯣꯟꯗ ꯐꯥꯔꯨꯌꯦ ꯁꯍꯟꯕꯒꯤ
ꯊꯦꯡꯉꯦ
ꯊꯦꯡꯉꯦ ꯊꯦꯡꯉꯁꯨ ꯐꯝꯃꯦ
ꯀꯅꯥ ꯀꯅꯥ ꯂꯩꯒꯦ
ꯃꯤꯒꯩ ꯑꯩꯈꯣꯏꯒꯩ ꯑꯉꯥꯡ ꯃꯌꯥꯝ ꯑꯝꯅꯦ ꯂꯩ
ꯎꯝ ꯑꯉꯥꯡꯒꯩꯖꯨ ꯇꯨꯝꯅꯗ꯭ꯔꯤꯕꯣ ꯍꯥꯏꯖꯦ
ꯀꯣꯏꯟꯁꯨꯠ ꯂꯩꯌꯦ ꯄꯪꯪꯂꯩꯗ ꯅꯪꯗꯤ ꯀꯩꯗꯧꯔꯤꯒꯦ
ꯑꯩꯖꯨ ꯐꯝꯃꯤ
ꯐꯝꯃꯤ ꯁꯨꯝ ꯈꯪꯗꯦ
ꯀꯩꯅꯣ ꯑꯁꯤꯕꯨ ꯅꯨꯡꯉꯥꯏꯕ꯭ꯔꯣ ꯍꯥꯡꯆꯤꯡ ꯂꯥꯡꯗ꯭ꯔꯣ ꯐꯝꯕꯗ ꯃꯄꯥꯟꯗ
ꯂꯥꯡꯉꯦ ꯅꯨꯡꯉꯥꯏꯌꯦ ꯏꯪꯉꯤ ꯁꯤꯅ ꯐꯃꯨꯡꯒ ꯆꯪꯒꯗꯤ ꯈꯨꯠꯁꯥꯑꯝ
ꯀꯔꯥꯏꯗꯩ ꯉꯥꯅꯣꯕ ꯑꯁꯤꯗ ꯀꯤꯖꯩꯌꯦꯅ ꯑꯇꯥꯊꯤꯖꯤꯅ ꯇꯧꯔꯒ ꯅꯪ ꯆꯥꯛ ꯆꯥꯔꯕꯣ
ꯑꯣꯟꯊꯣꯛꯀꯟ ꯍꯥꯏꯔꯦꯗ ꯆꯥꯔꯦ ꯆꯥꯔꯦ ꯅꯣꯏꯗꯤ ꯆꯥꯔꯕꯣ
ꯀꯨꯏꯔꯦ ꯇꯥꯕ ꯑꯩꯈꯣꯏꯗꯤ
ꯀꯩꯟꯖꯥꯟ ꯆꯥꯒꯦ
ꯏꯟꯖꯥꯡꯂꯣ ꯌꯥꯝ ꯌꯥꯝꯃꯦ ꯑꯈꯣꯏꯗꯤ ꯃꯊꯦꯟ
ꯃꯌꯥꯝ ꯆꯥꯊꯔꯦ ꯑꯗꯨꯗꯤ
ꯆꯊꯥꯔꯦ ꯆꯊꯥꯔꯦ ꯉꯥ ꯊꯣꯡꯕ ꯏꯔꯥꯡ ꯉꯥ ꯊꯣꯡꯕ ꯈꯣꯡꯗ꯭ꯔꯨꯝ ꯊꯣꯡꯕ ꯀꯥꯡꯒꯧ ꯑꯁ ꯌꯥꯝ ꯌꯥꯝꯃꯤꯗ
ꯑꯩꯈꯣꯏꯒ ꯃꯥꯟꯅꯔꯦ ꯑꯗꯨꯗꯤ ꯑꯩꯈꯣꯏꯖꯨ ꯏꯔꯥꯡ ꯉꯥ ꯊꯣꯡꯕ ꯑꯝ ꯌꯥꯎꯋꯦ
ꯍꯥꯥ
ꯎꯝ
ꯅꯪꯖꯨ ꯍꯪꯆꯤꯠ ꯂꯥꯡꯉꯝꯃꯤꯔꯣ ꯃꯄꯥꯟꯗ
ꯂꯥꯡꯉꯝꯃꯤꯅꯤ ꯂꯥꯡꯉꯝꯃꯤꯅꯤ
ꯑꯗꯨꯗ ꯁꯥꯗ꯭ꯔꯣ ꯅꯨꯡꯊꯤꯟꯒꯗꯨꯅ ꯃꯔꯣꯟꯑꯝ ꯁꯥꯔꯤꯕ ꯇꯧꯕꯝꯒ ꯈꯪꯗꯕꯅꯤ ꯁꯥꯃꯜ ꯂꯥꯛꯃꯝꯗꯅ
ꯈꯨꯁꯥ ꯑꯝꯅꯦꯃꯤ
ꯂꯩ ꯉꯝꯗꯕꯅꯦꯃꯤ ꯅꯣꯏꯗꯤ ꯁ꯭ꯀꯨꯜ ꯆꯠꯄꯅꯤ ꯁ꯭ꯀꯨꯜꯗꯗꯤ ꯈꯔ ꯏꯪꯕ꯭ꯔꯥ ꯏꯪꯗ꯭ꯔꯣ ꯁ꯭ꯀꯨꯜꯗꯗꯤ ꯐꯦꯟꯒ ꯊꯥꯗ꯭ꯔꯣ
ꯊꯥꯏ ꯊꯥꯔꯖꯨ ꯐꯪꯗꯦꯗ ꯅꯨꯡꯁꯤꯠꯀ ꯑꯝꯇ ꯏꯪꯗꯦꯗ ꯁ꯭ꯀꯨꯜ ꯆꯠꯄ ꯀꯥꯏꯅ ꯑꯩꯈꯣꯏ ꯋꯁꯀꯣꯔꯠꯁꯨ ꯂꯤꯠꯄꯒꯤ ꯒ꯭ꯌꯥꯟ ꯃꯦꯟꯑꯝ ꯇꯥꯗꯦ
ꯅꯨꯡꯗꯥꯡꯅ ꯈꯔ ꯐꯩꯌꯦꯕ ꯍꯧꯖꯤꯛꯁꯤꯅ ꯅꯨꯡꯊꯤꯟꯒꯗꯤ ꯀꯔꯥꯏꯗꯒꯤ ꯂꯩ ꯉꯝꯕ ꯆꯥꯠ ꯅꯠꯇꯦ
ꯙꯣꯅꯤ
ꯑ
ꯎ
ꯀꯃꯥꯏ ꯀꯃꯥꯏ ꯇꯧꯔ ꯃꯇꯝ ꯂꯦꯜꯂꯤꯒꯦ
ꯍꯧꯖꯤꯛꯁꯤꯔꯣ
ꯎꯝ
ꯁ꯭ꯀꯨꯜ ꯍꯜꯂꯦ ꯈꯔ ꯇꯨꯝꯃꯦ ꯐꯣꯟꯃꯨꯛ ꯃꯦꯠꯂꯦ ꯃꯤꯒ ꯑꯃꯨꯛ ꯁꯨꯃꯥꯏꯅ ꯋꯥꯔꯤ ꯁꯥꯟꯅꯔꯦ ꯍ ꯋꯥ ꯑꯃꯨꯛ ꯈꯔ ꯇꯧ ꯂꯥꯏꯔꯤꯛꯀꯗꯤ ꯄꯥꯗ꯭ꯔꯦꯗ
ꯀꯩꯒꯤꯅꯣ ꯍꯥꯏꯁꯦ ꯈ ꯈꯔ ꯈꯔ ꯈꯔ ꯄꯥꯎ ꯌꯥꯗ꯭ꯔꯣ
ꯄꯥꯒꯦ ꯑꯦꯛꯖꯥꯝ ꯀꯣꯏ ꯅꯛꯁꯜꯂꯛꯑꯀꯥꯟꯗ
ꯎꯝ ꯑꯦꯛꯖꯥꯝ ꯀꯔꯝ ꯀꯥꯟ ꯇꯥꯛꯑꯒꯦ ꯍꯥꯏꯁꯦ
ꯑꯦꯛꯖꯥꯝꯁꯦ ꯑꯗꯨꯝ ꯇꯧꯔꯛꯑꯅꯤ
ꯎꯝ ꯍꯧꯖꯤꯛ ꯇꯃꯅ ꯄꯥ ꯍꯣꯔꯣ
ꯎꯝ ꯍꯧꯔꯒꯦ ꯀꯩꯅꯣ ꯆꯠꯅꯤꯡꯗ꯭ꯔꯣ ꯀꯔꯤꯕ ꯕꯥꯔꯨꯅꯤ ꯀꯥꯕꯨꯡꯒꯤ ꯏꯁꯤꯡ ꯃꯥ ꯚꯥꯏꯔꯦꯟ ꯌꯥꯝ ꯆꯠꯈꯤꯕ ꯃꯐꯝꯗꯣ ꯁꯨꯡ ꯀꯥꯟ ꯅꯠꯇ꯭ꯔꯣ ꯆꯠꯅꯕꯗꯣ
ꯑꯗꯨ ꯏꯁꯤꯡ ꯇꯥꯗ꯭ꯔꯦ ꯍꯧꯖꯤꯛꯇꯤ
ꯑꯗꯨ ꯀꯩ ꯀꯧꯒꯦ ꯑꯗꯨꯕꯣ
ꯑꯥ ꯃꯅꯨꯡ ꯄꯨꯔꯥ ꯁꯤꯕꯩꯗꯨꯅ ꯑ꯭ꯔꯣ ꯃꯥꯅꯦ
ꯄꯨꯔꯥ ꯁꯤꯕꯒꯤꯔꯗꯤ ꯈꯪꯗꯦ ꯍꯣꯏ ꯌꯥꯝ ꯆꯠꯅꯈꯤꯕꯗꯣ
ꯍꯧꯖꯤꯛ ꯏꯁꯤꯡ ꯇꯥꯗ꯭ꯔꯦ ꯍꯥꯟꯅ ꯑꯗꯨꯃꯥꯏ ꯐꯖꯅ ꯏꯁꯤꯡ ꯂꯩꯇ꯭ꯔꯕ ꯃꯥꯂ
ꯎꯝ ꯑꯩꯗꯤꯁꯨ ꯑꯗꯨꯁꯨ ꯆꯠꯅꯤꯡꯉꯦ ꯑꯩꯗꯤ ꯌꯥꯍꯧꯗꯦ ꯍꯥꯏꯕ ꯃꯃꯥꯡꯗ ꯏꯁꯤꯡ ꯁꯥꯟꯅ ꯆꯠꯄꯗꯣ
ꯑꯗꯣ ꯏꯁꯤꯡꯗꯣ ꯂꯩꯇ꯭ꯔꯦ ꯍꯥꯏꯕ ꯍꯧꯖꯤꯛꯇꯤ ꯑꯗꯨꯃꯥꯏꯅ ꯇꯧꯗ꯭ꯔꯦ ꯍꯥꯏꯕ
ꯑꯗꯣ ꯅꯣꯡꯖꯨ ꯊꯥ ꯅꯠꯇ꯭ꯔꯣ ꯍꯧꯖꯤꯛꯁꯤꯕꯣ
ꯅꯣꯡ ꯆꯨꯕ꯭ꯔꯣ
ꯆꯨꯗꯦꯗ
ꯑꯗꯨꯅ ꯀꯥꯏ ꯏꯁꯤꯡ ꯂꯥꯛꯇꯣꯏꯅꯣ ꯅꯣꯡ ꯁꯨꯗ꯭ꯔꯕꯅꯤꯅ ꯏꯁꯤꯡ ꯂꯥꯛꯇ꯭ꯔꯦ
ꯈꯪꯗꯦꯗ
ꯎꯅꯨꯡ ꯍꯥꯏꯕ ꯁꯠ ꯆꯠꯂꯣ ꯅꯣꯏ ꯅꯃꯥꯟꯅꯕꯤ ꯑꯃ ꯍꯧꯔꯒ ꯒꯥꯔꯤ ꯃꯆꯥꯗ
ꯑꯪ ꯏꯁꯤꯡ ꯂꯩꯇꯗꯤ ꯀꯩ ꯇꯧꯗꯣꯏꯕꯗꯨꯕꯨ ꯀꯩ ꯆꯠꯂꯨꯗꯣꯏꯅꯣꯗꯣ
ꯑꯩꯈꯣꯏ ꯆꯠꯄꯗꯨꯗꯤꯅꯦ ꯀꯗꯥꯏꯗꯒꯤꯅꯦ ꯐꯤꯕꯝ ꯑꯃ ꯇꯥꯇꯦ ꯑꯩꯈꯣꯏ ꯆꯠꯈꯤꯕꯗꯨꯗꯤ ꯒꯥꯔꯤꯒ ꯆ ꯆꯥꯔꯣꯛꯣꯡꯕ꯭ꯔꯣꯡꯅꯤ ꯑꯣꯟꯊꯔꯛꯏꯁꯦ
ꯍꯝ
ꯆꯠꯄꯗꯣ
ꯑꯥ
ꯆꯠꯂꯦꯕ ꯑꯩꯈꯣꯏ ꯗꯥ ꯂꯟ ꯆꯦꯟꯕꯅꯦ ꯑꯩꯈꯣꯏ ꯆꯦꯅꯦ ꯑꯩꯈꯣꯏꯒꯨꯝꯕ ꯑꯩꯈꯣꯏ ꯑꯃꯒꯨꯝꯕ ꯗ ꯃꯤꯗꯣ ꯑꯗꯣ ꯃꯣꯏ ꯍꯥꯟꯅ ꯊꯒꯠꯈꯤꯕ ꯂꯝꯕꯤꯗꯨꯁꯨ ꯅꯣꯡ ꯆꯨꯕꯒꯤ ꯌꯥꯝ ꯅꯥꯟꯕ ꯍꯥꯏꯇꯥꯔꯦ
ꯂꯝꯕꯤꯗꯨ ꯅꯨꯡꯉꯥꯏꯇꯕ ꯅꯣꯡ ꯆꯨꯔꯒ
ꯅꯨꯡꯉꯥꯏꯇꯦꯕ ꯉꯝꯒ ꯉꯝꯕꯒ ꯑꯗꯨꯗꯨꯅꯦ ꯈꯪꯕ꯭ꯔꯥ ꯑꯩꯈꯣꯏ ꯍꯨꯝꯁꯤꯗ ꯅꯝꯁꯤꯜꯂ ꯆꯠꯂꯕ ꯑꯗꯨꯒ ꯒꯥꯔꯤꯗꯣ ꯂꯩꯈꯣ ꯃꯔꯛꯇꯨꯗ ꯒꯥꯔꯤꯗ ꯊꯧꯐꯝꯁꯨ ꯈꯪꯗ꯭ꯔꯕ ꯃꯃꯥꯏꯗꯣ ꯐꯦꯠꯇ꯭ꯔꯦ ꯐꯠꯇꯦ ꯍꯥꯏꯕꯗꯨꯗꯅꯦ ꯍꯪꯉꯕ ꯒꯥꯔꯤꯁꯦ ꯂꯣꯡꯁꯤꯜꯂꯕ ꯂꯣꯡꯁꯤꯜꯂꯒꯅꯦ ꯍꯪꯉꯕ ꯒꯥꯔꯤꯁꯤꯅ ꯍꯥ ꯃꯅꯦ ꯍꯣꯜꯗꯤꯅ ꯈꯥꯡ ꯇꯨꯡꯨ ꯂꯩꯍꯧꯔꯦꯗꯅ ꯑꯩꯈꯣꯏ ꯑꯍꯨꯝꯁꯤꯅꯅꯦ ꯈꯪꯉꯝꯕ ꯃꯊꯛ ꯉꯝꯕꯅꯤꯅꯅꯦ ꯈꯪꯉ ꯑꯣꯖꯔꯥꯕ
ꯍ
ꯃꯈꯥꯗ ꯇꯥꯔꯦ ꯑꯩꯈꯣꯏ ꯌꯣꯝꯁꯤꯅ ꯄꯨꯂꯞꯅ ꯆꯟꯊꯔꯒ ꯑꯗꯨꯁꯨ ꯈꯨꯇꯥꯔꯒꯗꯣ ꯃꯤꯅꯦꯍꯜꯔ ꯑꯩꯈꯣꯏ ꯃꯃꯥꯡꯗ ꯀꯥꯏꯗ ꯊꯧꯔꯤꯅꯦꯕ ꯑꯩꯈꯣꯏꯒ ꯆꯠꯃꯤꯟꯅ ꯃꯤꯗꯣ ꯍꯪꯉꯕ ꯍꯧꯒꯠꯄꯤꯒꯗ꯭ꯔꯥ ꯍꯥꯏꯔꯦ ꯍꯥꯏꯔꯒꯅꯦ ꯑꯩꯈꯣꯏ ꯈꯨꯇꯧꯗꯣ ꯑꯣꯏ ꯌꯦꯡꯉ ꯅꯣꯛꯑ ꯂꯩꯊꯣꯛꯈ꯭ꯔꯕ ꯃꯣꯏꯁꯤꯡꯗꯣ ꯍꯪꯉꯕ
ꯦꯝꯃ ꯑꯥ ꯅꯅꯥꯛꯇ ꯆꯪꯉꯛꯀꯟꯕꯤꯕꯗꯤ ꯂꯥꯏꯅ ꯅꯣꯏꯕ
ꯍꯣꯏ ꯑꯩꯈꯣꯏ ꯃꯑꯣꯡꯗꯨꯗꯤ ꯒꯥꯔꯤ ꯂꯥ ꯂꯩꯍꯧꯔꯦ ꯑꯩꯈꯣꯏ ꯑꯍꯨꯝꯅ ꯍꯦꯛꯇ ꯑꯣꯟꯔꯛꯑꯦ ꯃꯊꯛꯇꯨꯗꯒꯤ ꯑꯗꯨꯗꯤ ꯑꯩꯈꯣꯏ ꯑꯣꯏꯔꯗꯤ ꯅꯣꯛꯅꯤꯡꯅꯦ
ꯀꯩ ꯒꯥꯔꯤꯗ ꯆꯠꯂꯤꯕ ꯃꯤꯗꯤ ꯕꯨꯂꯦꯠꯇ ꯀꯥꯟꯅꯗꯥꯏꯅꯦ ꯑꯗꯨꯒ
ꯀꯔꯥꯏ ꯕꯨꯂꯦꯠꯣ ꯕꯨꯂꯦꯠꯇꯤ ꯂꯩꯇꯅ ꯒꯥꯔꯤ ꯑꯦꯛꯇꯤꯕꯥꯜꯗ ꯆꯠꯂꯤꯦ ꯑꯦꯛꯇꯤꯕꯥꯜ ꯑꯄꯠꯄ ꯑꯃꯗꯅꯦ ꯆꯠꯂꯤꯁꯤꯁꯨ
ꯑꯁ ꯃꯣꯏ ꯄꯥꯈꯪ ꯃꯆꯥ ꯕꯨꯂꯦꯠ ꯌꯥꯝ ꯊꯧꯅꯩꯗꯨꯗꯤ
ꯑꯣ ꯕꯨꯂꯦꯠꯀ ꯑꯃꯕꯨꯛ ꯂꯩꯖꯗꯕ ꯀꯥꯡꯕꯨ ꯑꯣꯏꯕꯖꯥꯠꯅꯦ
ꯇꯇꯩꯗꯤ ꯂꯩꯕꯅꯤ
ꯎ ꯂꯩꯔꯒ ꯃꯣꯏꯗꯣ ꯍꯪꯗꯦꯗ ꯅꯨꯡꯗꯤ ꯅꯨꯡꯉꯥꯏꯕꯅꯦ ꯑꯗꯨ ꯈꯨꯆꯠꯇꯣ ꯀꯔꯏꯗꯒꯤ ꯑꯩꯗꯤ ꯄꯨꯡ ꯇꯠꯅꯦ ꯇꯠꯂꯤꯁꯦ ꯈꯨꯠꯀꯁꯦ ꯏꯁꯤꯡ ꯀꯩꯅꯣ ꯇꯧꯔꯒ ꯃꯥ ꯏꯁꯤꯡ ꯆꯥꯉꯥ ꯂꯩꯕꯤꯗꯣ ꯑꯗꯨꯅꯤ ꯂꯩꯔꯝꯃꯤꯁꯦ ꯈꯪꯉꯕ ꯑꯍꯥꯟꯕꯗꯒꯗꯤ ꯀꯞ ꯅꯥꯗꯦ ꯑꯗꯨꯒ ꯀꯣꯟ ꯌꯦꯡꯁꯤꯜꯂꯕ ꯀꯥꯟꯗꯗꯤ ꯑꯗꯩ ꯏꯁꯤꯡ ꯁꯥꯟꯅꯐꯝꯗꯣ ꯈꯪꯅꯕ꯭ꯔꯥ ꯏꯁꯤꯡꯗꯣ ꯑꯗꯨꯝ ꯐꯖꯅ ꯇꯥꯅ ꯂꯩꯕꯒꯤꯅꯦ ꯑꯗꯨꯝ ꯀꯩꯀꯥꯗꯣ ꯈꯪꯕ꯭ꯔꯥ ꯏꯁꯪꯒꯤ ꯏꯁꯪ ꯉꯥꯛꯇꯅꯦꯕ ꯑꯗꯨ ꯆꯠꯄꯗꯣ ꯍꯣꯡꯉꯛꯑꯕ ꯅꯥꯊꯣꯛ ꯂꯣꯏ ꯇꯧꯋꯦꯕ ꯑꯩ ꯁꯤꯔꯝꯗ꯭ꯔꯕꯅꯤ ꯑꯗꯨꯅ ꯅꯥꯟꯊꯨꯕꯗ
ꯎ ꯀꯅꯥꯅꯣꯝꯁꯨ ꯑꯣꯟꯊꯔꯛꯑꯦ ꯍꯥꯏꯕ꯭ꯔꯥ ꯀꯩꯅꯣ ꯃꯊꯛꯇꯒꯤ
ꯍ ꯍꯣꯏ ꯍꯣꯏ ꯑꯣꯟꯊꯔꯛꯏꯅꯦ ꯈꯪꯕ ꯏꯁꯤꯡ ꯁꯥꯟꯅꯕꯗꯨꯗ ꯑꯁ ꯅꯨꯡꯗꯨꯒ ꯌꯩꯔꯝꯃꯗꯤ ꯁꯤꯅꯤ ꯃꯗꯨ ꯑꯃ ꯁꯇꯒꯤ
ꯑꯗꯣ ꯁꯣꯛꯍꯧꯗꯕ꯭ꯔꯣ
ꯁꯣꯛꯇꯦ ꯏꯁꯤꯡꯗ ꯇꯥꯔꯕꯅꯤꯅ
ꯎꯝ ꯐꯩꯅꯦ ꯑꯩ ꯃꯥꯏꯕꯦꯝꯃ ꯅꯨꯡꯗꯒ ꯌꯩꯔꯝꯃꯗꯤꯗꯨꯕꯣ
ꯑꯗꯨꯅꯦ ꯍꯥꯏꯁꯦ
ꯍꯥꯏꯗꯤ ꯏꯁꯤꯡ ꯀꯩꯀꯥ ꯇꯥꯕꯗꯣ
ꯎꯝ
ꯏꯁꯤꯡꯗꯣ ꯍꯧꯖꯤꯛꯇꯤ ꯇꯥꯗ꯭ꯔꯦ ꯇꯥꯔꯒꯕꯨꯗꯤ ꯃꯤ ꯃꯌꯥꯝ ꯂꯥꯛꯅꯅꯤ ꯇꯥꯗ꯭ꯔꯕꯅꯤꯅ ꯂꯥꯛꯅꯁꯦꯕ ꯍꯟꯗꯛꯇꯤ ꯀꯗꯃꯣ
ꯅꯣꯡꯕꯨꯗꯤ ꯅꯨꯡꯉꯥꯏꯔꯝꯅꯤꯅꯦ ꯏꯁꯤꯡ ꯏꯁꯤꯡꯗꯣ ꯑꯃ ꯑꯆꯣꯝ ꯑꯆꯝ ꯇꯥꯕꯗ ꯑꯣꯏꯕ꯭ꯔꯥ ꯅꯠꯇ꯭ꯔꯒ ꯍꯈꯤꯇꯪ ꯈꯤꯇꯪꯒ ꯇꯥꯕꯗꯣ ꯑꯗꯨꯃꯥꯏꯅ ꯇꯧꯈꯤꯕ꯭ꯔꯣꯕ
ꯎ ꯋꯥꯇ ꯐꯣꯡꯒꯦꯗ ꯍꯥꯏꯝꯇꯥꯏꯅꯤ ꯀꯩꯅꯣ ꯏꯁꯤꯡ ꯀꯦꯛꯇ ꯆꯣꯡꯝ ꯆꯦ
ꯑꯥ
ꯎ ꯌꯥꯝ ꯊꯨ ꯐꯖꯕꯅꯦ ꯅꯣꯏ ꯆꯠꯍꯧꯗ꯭ꯔꯤꯗꯣ ꯀꯩꯗ ꯆꯠꯍꯧꯗ꯭ꯔꯤꯅꯣ ꯅꯣꯏꯅ
ꯑꯁ ꯑꯩꯅ ꯀꯩꯅꯣ ꯇꯧꯕ ꯑꯗꯨꯗꯣ ꯀꯩ ꯀꯗꯥꯏꯅꯣ ꯑꯦꯛꯖꯥꯝꯅ ꯀꯩꯅꯣꯝꯃ ꯇꯥꯒꯤꯈꯤꯕꯅꯤꯅꯦ
ꯎ
ꯑꯗꯨꯏꯗꯨꯗ ꯌꯥꯍꯧꯗꯕ
ꯎꯝ
ꯅꯣꯏꯅ ꯆꯠꯈ꯭ꯔꯕꯒꯩꯅꯣ
ꯎꯝ ꯎꯪꯕꯨ ꯅꯨꯡꯉꯥꯏꯕꯤꯗꯤ ꯅꯣꯏ ꯌꯥꯎꯍꯧꯗ꯭ꯔꯦ ꯅꯣꯏ ꯆꯠꯊꯍꯧꯗ꯭ꯔꯤꯗ ꯀꯣꯟꯅ ꯑꯃꯨꯛ ꯆꯠꯂꯨ ꯌꯥꯗ꯭ꯔꯣ
ꯀꯣꯟ ꯑꯃꯨꯛ ꯆꯠꯀꯗꯕꯅꯤꯅ ꯀꯩꯅꯣ ꯇꯧꯁꯟꯈ꯭ꯔꯥ ꯅꯤꯡꯊꯝꯊꯥ ꯑꯣꯏꯁꯟꯈ꯭ꯔꯥꯒꯔꯥ ꯀꯩꯅꯣꯝ ꯑꯣꯏꯈꯤꯕ
ꯑꯗꯨꯏꯁꯨ ꯑꯗꯨꯝ ꯀꯩꯅꯣ ꯇꯧ ꯀꯨꯏꯅ ꯆꯠꯈꯤꯕꯅꯦ ꯍꯥꯏꯕ ꯊꯥ ꯀꯌꯥꯅꯣꯝꯃ ꯀꯩꯅꯣ ꯇꯧꯈꯤꯕꯅꯦꯕ ꯃꯤ ꯑꯗꯨꯝ ꯑꯩꯈꯣꯏ ꯆꯠꯅ ꯃꯇꯨꯡꯗ ꯃꯌꯥꯝ ꯑꯗꯨꯝ ꯊꯥ ꯑꯃꯅꯤ ꯑꯗꯨꯝ ꯆꯠꯅꯈꯤ
ꯑꯗꯨꯒꯤ ꯁꯨꯝ ꯂꯝꯕꯤꯗ ꯍꯥꯏꯔꯒꯅ ꯀꯔꯤ ꯍꯧꯖꯤꯛꯀꯥꯟ ꯀꯔꯤ
ꯑꯗꯨꯗꯣ ꯃꯈꯣꯡꯗꯒꯤ ꯀꯥꯔꯒꯅꯦ ꯆꯠꯄ ꯌꯥꯏꯑꯦꯕ ꯑꯩꯒꯤ ꯀꯩꯅꯣꯒꯤ ꯀꯩꯕ
ꯑꯝ
ꯆꯤꯡꯒꯣꯏ ꯂꯨꯐꯝꯗꯣ
ꯑꯥ
ꯑꯗꯨ ꯏꯁꯤꯡꯗꯨꯗꯒꯤ ꯃꯔꯤ ꯃꯔꯤ ꯃꯔꯤ ꯑꯗꯨꯝ ꯆꯣꯡꯊ ꯭ꯇꯔꯦꯡꯅ ꯑꯗꯨꯒꯤ ꯂꯝꯕꯤꯗꯨꯗꯩ ꯀꯥꯈꯠꯈꯤꯕ ꯏꯁꯤꯡ ꯁꯥꯟꯅ ꯁꯥꯟꯅ ꯆꯠꯈꯤꯕ ꯑꯗꯨ ꯂꯝꯕꯤ ꯂꯩꯕꯅꯦꯕ
ꯑꯥ
ꯑꯗꯨ ꯑꯩ ꯆꯠꯄꯅ ꯍꯦꯟꯅꯗꯤ ꯅꯨꯡꯉꯥꯏ ꯍꯥꯏꯕꯅꯦ ꯏꯁꯤꯡꯗꯨ ꯁꯥꯟꯅ ꯁꯥꯟꯅꯔꯒ ꯅꯨꯡꯉꯥꯏꯗ ꯆꯠꯄꯗꯣ ꯑꯃꯨꯛꯀ ꯆꯠꯅꯤꯡꯉꯦ ꯑꯗꯣ ꯏꯁꯤꯡꯗꯣ ꯂꯩꯇ꯭ꯔꯕꯅꯤꯅ ꯀꯃꯥꯏꯅ ꯇꯧꯔꯣꯅꯦ
ꯀꯩꯅꯣꯗꯨꯁꯨ ꯆꯠꯅꯤꯡꯗ꯭ꯔꯣ ꯈꯥꯂꯣꯡ ꯍꯥꯏꯕ꯭ꯔꯥ ꯑꯥ ꯁꯦꯜꯂꯣꯏ ꯂꯃꯥꯏ ꯆꯤꯡꯒꯤ ꯃꯇꯣꯟꯒꯤꯗꯣ ꯈꯂꯣꯡꯕ ꯅꯠꯇꯔꯣ ꯑꯗꯨꯕꯣ
ꯀꯃꯥꯏꯅ ꯆꯠꯇꯣꯔꯤꯒꯦ ꯀꯩꯗꯅꯣ ꯆꯠꯇꯣꯔꯤꯁꯦ ꯒꯥꯔꯤ ꯐꯪꯉꯤ ꯑꯗꯨ ꯊꯧꯒꯠꯄ ꯌꯥꯔꯣꯏ ꯉꯝꯕꯅꯤꯅ
ꯑꯗꯨꯗꯤ ꯃꯤ ꯄꯥꯈꯪ ꯃꯆꯥꯈꯩꯗꯤ ꯕꯨꯂꯦꯠ ꯊꯧ ꯊꯧꯗꯨꯅ ꯆꯠꯅꯩ ꯍꯥꯏꯕ ꯑꯗꯨ ꯊꯤꯟꯖꯤꯟꯈ꯭ꯔꯦ ꯍꯥꯏꯕꯁꯨ ꯀꯩꯅꯣꯝ ꯍꯥꯏꯕꯅꯦ
ꯅꯪ ꯆꯠꯇꯔꯤꯕꯣ ꯑꯗꯨꯗꯣ
ꯆꯠꯂꯦ ꯑꯃꯨꯛꯇꯪ ꯆꯠꯈ꯭ꯔꯦ ꯑꯗꯨꯁꯨ ꯇꯦꯛꯇꯔꯗ
ꯎꯝ ꯑꯩꯈꯣꯏ ꯄꯨꯂꯞ ꯆꯠꯄꯗꯣ ꯑꯣꯏꯔꯝꯃꯅꯤ ꯑꯗꯨ
ꯇꯅ ꯍꯣꯏ ꯍꯣꯏ
ꯅꯨꯡꯉꯥꯏꯈꯤꯕꯅꯦ ꯑꯗꯨ ꯈꯨꯖꯠꯇꯣ ꯊꯤꯡꯗꯦꯍꯦ ꯃꯃꯥꯡꯗꯨꯁꯨ ꯆꯠꯂꯤꯗꯨꯗꯤ ꯍꯟꯗꯛꯀꯤꯁꯨ ꯃꯤ ꯆꯠꯅꯩꯗꯨꯗꯤ
ꯑꯦ ꯀꯩꯅꯣ ꯃꯥꯁꯨ ꯊꯤꯡꯈꯤꯕꯅꯦ
ꯀꯩꯁꯨꯝ ꯇꯧꯗꯦꯍꯦ ꯑꯩꯈꯣꯏ ꯑ ꯁꯣꯝꯒꯤ ꯃꯤ ꯄꯪꯆꯠ ꯆꯠꯂꯤꯗꯨꯗꯤ ꯃꯤ ꯃꯣꯏ ꯀꯩꯅꯣ ꯇꯧꯔ ꯇꯧꯔꯒ ꯀꯦꯝ ꯇꯧꯇꯦ ꯑꯗꯨꯒꯤꯗꯤ ꯑꯁ ꯑꯩꯈꯣꯏꯁꯨ ꯅꯣꯡꯃ ꯃꯤ ꯈꯣꯝꯃ ꯆꯠ ꯌꯥꯢ ꯒꯥꯔꯤ
ꯆꯠꯁꯦ ꯆꯤꯆꯦꯅꯁꯨ ꯆꯠꯁꯦ ꯍꯥꯏꯕꯅꯦ ꯁꯥꯕꯤ ꯃꯌꯥꯝ ꯇꯧꯔꯒ
ꯅꯣꯏꯕꯥꯗ ꯍꯧꯔꯣ ꯍꯧꯔꯁꯦ ꯑꯗꯨꯒ ꯊꯥꯎ ꯍꯟꯕꯤꯔ ꯆꯠ ꯌꯥꯏ ꯀꯩꯅꯣ ꯆꯠꯅꯤꯡꯗ꯭ꯔꯣ ꯑꯥꯗꯒ ꯆꯥꯛꯀ ꯊꯣꯡꯉꯒ ꯆꯥꯕꯗꯣ ꯒ ꯂꯩꯕꯗꯣ ꯂꯥꯢꯒ ꯈꯣꯏꯔꯝꯅꯤꯡꯉꯦ ꯍꯥꯏ
ꯁꯣꯔꯨꯝꯒꯤ ꯏꯁꯤꯡꯗꯣ ꯀꯩꯀꯩꯅ ꯌꯥꯝ ꯐꯩꯒ ꯍꯥꯏꯕꯅꯤꯅꯦ
ꯎꯝ ꯍꯥꯏꯕꯅꯦ
ꯃꯤ ꯕꯣꯇꯜ ꯕꯣꯇꯜꯒ ꯇꯧꯔꯒ ꯍꯥꯟꯅꯕꯅꯦ ꯢꯁꯤꯡ
ꯆꯠꯁꯦ ꯆꯠꯁꯦ ꯈꯔ ꯂꯩꯔꯒ
ꯀꯅꯣ
ꯅꯣꯏ ꯅꯃꯥꯟꯅꯕꯤ
ꯗꯤ ꯑꯃꯨꯛ ꯀꯥꯟꯅꯔꯛꯑꯅꯤꯌꯦ ꯀꯩꯅꯣꯒꯤꯗꯣ ꯄꯨꯔꯥ ꯁꯤꯕꯒꯤꯗꯣ
ꯏꯁꯤꯡꯗꯣ ꯇꯥꯗ꯭ꯔꯒꯗꯤ ꯀꯥꯔꯣꯏ ꯅꯣꯡ ꯇꯥꯔꯁꯨ ꯏꯁꯤꯡꯗꯣ ꯑꯩꯈꯣꯏ ꯁꯣꯝꯗ ꯅꯪ ꯆꯨꯔ ꯌꯥꯔꯣꯏꯕ ꯅꯣꯡ ꯀꯥ ꯍꯦꯟꯅ ꯁꯨꯕ ꯍꯦꯜꯂꯛꯑꯀꯥꯟꯗ ꯇꯧꯕꯩ ꯋꯥ ꯅꯠꯇ꯭ꯔꯗꯤ ꯂꯩꯏꯇꯦ ꯏꯁꯤꯡꯇꯥꯕ ꯏꯁꯤꯡꯒꯗꯣ ꯇꯥ ꯌꯦꯡꯗꯕꯒ ꯀꯨꯏꯔꯦ ꯂꯩꯃꯥꯡꯝꯒꯗꯣ ꯆꯠꯈꯤꯗꯕ
ꯎꯝ ꯇ°ꯟꯕꯥꯡꯕꯗꯨꯅꯥ ꯀꯣꯀꯤꯅ ꯀꯣꯏꯁꯜꯂ ꯂꯩꯈ꯭ꯔ°
ꯀꯃꯥꯏꯅꯥ ꯆꯠꯔꯨꯅꯤ ꯑꯗꯨꯗꯥ
ꯑꯗꯨꯅꯤ ꯇ°ꯡꯕꯥꯡꯕꯗꯨ ꯆꯠꯅꯤꯡꯉꯦ ꯍꯥꯏꯕ
ꯑꯗꯨꯅꯤ ꯑꯥꯏꯁꯦ ꯆꯠꯅꯤꯡꯉꯦ꯫
ꯀꯤꯍꯣꯝꯒꯥ ꯆꯥꯕꯗꯨ ꯂꯩꯃꯥꯝꯗꯒꯤ꯫